ꯑꯣ
ꯀꯦꯗꯧꯔꯤꯅꯣ
ꯀꯩꯅꯣ ꯅꯪꯗꯤ ꯉꯁꯥꯏ ꯀꯣꯜ ꯇꯧꯔꯛꯑꯒ ꯎꯁ ꯐꯣꯟ ꯋꯥꯁꯨ ꯉꯥꯡꯗ꯭ꯔꯦ ꯑꯃꯨꯛꯀꯥ
ꯈꯔ ꯏꯃꯔꯖꯦꯟꯁꯤ ꯂꯩꯕꯀꯣ
ꯇꯨꯃꯤꯟꯅ ꯂꯩꯈꯤꯕꯗꯣ
ꯑꯗꯨꯅꯦꯕ ꯐꯣꯟ ꯇꯧꯔꯝꯃꯒ ꯀꯗꯥꯏꯗꯅꯣ ꯑꯃꯨꯛ ꯆꯠꯄ
ꯍꯧꯖꯤꯛ ꯇꯤ ꯂꯣꯏꯔꯕꯣ
ꯈꯔ ꯋꯥꯠꯂꯤ
ꯑꯦ ꯑꯁꯤ ꯎꯝ ꯑꯩꯈꯣꯏ ꯔꯦꯟꯒꯤ ꯌꯨꯝ ꯃꯅꯥꯛꯇ ꯑꯃ ꯌꯨꯝ ꯑꯃ ꯂꯩꯕꯗꯣ ꯑꯁꯤ ꯃꯣꯏꯒꯤ ꯍꯩꯅꯧꯗꯣ ꯃꯨꯟꯈ꯭ꯔꯕ ꯃꯥꯜꯂꯦ
ꯃꯤꯗꯧ ꯍꯥꯏꯗꯤ
ꯃꯦꯡꯒꯣ
ꯑꯣ
ꯃꯦꯡꯒꯣꯗꯣ ꯍꯩꯅꯧ ꯀꯧꯕ꯭ꯔꯥ
ꯈꯪꯗ꯭ꯔꯣ ꯁꯤꯐꯥꯎ ꯂꯥꯏꯔꯦ
ꯌꯥꯏ ꯌꯥꯏ ꯆꯥ ꯊꯛꯄ ꯂꯣꯏꯔꯕꯣ ꯉꯁꯤꯗꯤ
ꯎꯝ ꯁꯥꯏ ꯀꯣꯏ
ꯅꯣꯏ ꯄ꯭ꯔꯣꯒ꯭ꯔꯥꯝ ꯑꯃ ꯂꯩ ꯍꯥꯏꯕ ꯅꯠꯇ꯭ꯔꯣ ꯑꯗꯨ ꯀꯔꯤ ꯀꯔꯤꯁꯨ
ꯌꯥꯝ ꯅꯨꯡꯉꯥꯏꯅꯦ ꯑꯗꯨ ꯄ꯭ꯔꯣꯒ꯭ꯔꯥꯝꯗꯣ
ꯑꯗꯨ ꯆꯥꯛꯒꯨꯝꯕ ꯄꯤꯗꯕ꯭ꯔꯥ
ꯄꯤꯗꯦ ꯆꯥꯛꯁꯨ ꯄꯤꯗꯦ ꯆꯥꯁꯨ ꯄꯤꯗꯦ
ꯏꯁ ꯑꯗꯨꯒ ꯅꯨꯡꯉꯥꯏꯌꯦ ꯍꯥꯏꯕ
ꯃꯣꯏꯗꯤ ꯀꯥꯟꯅꯕ ꯈꯛꯇ ꯇꯧꯕꯅꯤꯅꯦ
ꯄꯤꯕ ꯌꯥꯥꯕꯅꯤꯗ
ꯄꯤꯕ ꯌꯥꯕꯅꯦ ꯄꯤꯗ꯭ꯔ ꯄꯤꯗ꯭ꯔꯥꯗꯤ ꯑꯩꯈꯣꯏ ꯀꯩꯗꯧꯅꯤ
ꯑꯆꯥꯄꯣꯠꯒꯨꯝꯕ ꯄꯤꯕ ꯌꯥꯕꯅꯤ ꯍꯥꯏ ꯃꯤꯁꯨ ꯌꯥꯝꯁꯨ ꯌꯥꯝꯃꯣꯏ ꯌꯥꯝ ꯌꯥꯝ ꯎꯝ ꯌꯥꯝꯗꯕ꯭ꯔꯥ ꯌꯥꯝꯕ꯭ꯔꯥ
ꯎꯝ ꯀꯨꯟꯊ꯭ꯔꯥ ꯀꯨꯟꯊ꯭ꯔꯥꯒꯨꯝꯕꯗꯤ ꯂꯥꯛꯑꯦ ꯁꯤꯒꯨꯝꯕ ꯄ꯭ꯔꯣꯒ꯭ꯔꯥꯝ ꯄ꯭ꯔꯣꯒ꯭ꯔꯥꯝꯁꯦ
ꯎꯝ
ꯐꯖꯅ ꯄꯕ꯭ꯂꯤꯁꯤꯡꯅ ꯀꯣꯄꯔꯦꯁꯟ ꯄꯤꯔꯗꯤꯀꯣ ꯌꯥꯝ ꯍꯧꯖꯤꯛ ꯄꯤ ꯑꯦꯝ ꯀꯤꯁꯥꯟꯒꯤ ꯎꯝ ꯄꯩꯁꯥ ꯆꯪꯕ ꯃꯤꯁꯤꯡꯗꯣ ꯏꯟꯀ꯭ꯋꯥꯏꯔꯤ ꯇꯧꯕ ꯌꯥꯔꯦ ꯑꯗꯨꯒ ꯑ ꯁꯣꯁꯦꯜ ꯋꯦꯜꯐꯦꯌꯥꯔ ꯑꯩꯈꯣꯏꯒꯤ ꯏꯁꯀꯤꯝꯖꯨ ꯂꯩꯕꯅꯦ ꯏꯁꯀꯤꯝꯁꯤꯡꯗꯣ ꯍꯧꯖꯤꯛ ꯑꯦꯋꯗꯣ ꯏꯁꯀꯤꯝ ꯅꯠꯇ꯭ꯔꯒ ꯑꯣꯜ ꯑꯦꯖ ꯄꯦꯟꯁꯤꯟꯒꯨꯝꯕ ꯁꯦꯝꯕꯁꯤꯡꯗꯣ ꯑꯗꯨꯗꯤ ꯁꯦꯝꯕ ꯌꯥꯔꯒ ꯃꯤꯁ ꯎꯝ ꯄꯕ꯭ꯂꯤꯛꯁꯤꯡꯅ ꯀꯥꯟꯅꯕꯖꯨ ꯈꯪꯗꯦ ꯑꯗꯨꯒ ꯍꯦꯜ ꯀꯥꯔꯗ ꯁꯦꯝꯕꯁꯨ ꯌꯥꯔꯣꯏ ꯌꯥꯝ ꯌꯥꯝꯅ ꯐꯕ ꯄ꯭ꯔꯣꯒ꯭ꯔꯥꯝꯅꯤꯅꯦ ꯄꯕ꯭ꯂꯤꯁꯤꯡꯅ ꯂꯥꯛꯇ
ꯃꯤ ꯑꯇꯣꯞꯄꯗꯤ ꯂꯥꯛꯑꯣꯔꯥ ꯑꯗꯣ
ꯂꯥꯛꯇꯦꯅꯦ
ꯃꯣꯏꯅ ꯈꯪꯗꯕꯩꯅꯤꯗ
ꯆꯠꯄꯁꯦ ꯃꯣꯏ‌ ꯇꯟꯕꯩꯔ ꯀꯤꯕꯩꯔ ꯈꯪꯗꯦꯅꯦ
ꯊꯕꯛꯀꯤ ꯃꯇꯝꯅꯤꯅ ꯂꯧꯒꯤ ꯃꯇꯝꯅꯤ ꯍꯧꯖꯤꯛꯀꯥꯟ ꯑꯗꯨꯒꯤ ꯊꯕꯛ ꯈꯔ ꯌꯥꯝꯕꯩ ꯑꯣꯏꯔꯝꯅꯤ
ꯂꯥꯛꯑꯣ ꯍꯥꯏꯔꯁꯨꯨ ꯂꯥꯛꯇꯦ
ꯑꯩꯈꯣꯏꯅꯗꯤ ꯐ꯭ꯔꯤ ꯁꯥꯔꯚꯤꯁ ꯄꯤꯔꯒꯦ ꯂꯥꯛꯑꯣ ꯍꯥꯏꯔꯅꯤꯅ ꯂꯥꯛ ꯑꯦ ꯇꯅꯤ ꯎꯝ ꯈꯥꯡꯕ ꯇꯥꯕꯅꯦ ꯅꯣꯏ ꯅꯃꯥꯟ ꯅꯥꯃꯥꯟꯅꯕꯤꯗꯣ
ꯍꯥ
ꯅꯣꯏ ꯅꯃꯥꯟꯅꯕꯤꯗ ꯐꯣꯟ ꯇꯧꯔꯛꯑꯣ ꯍꯥꯏꯕꯅꯦ ꯐꯣꯟ ꯇꯧꯔꯛꯑꯣ ꯍꯥꯏꯕ
ꯑ
ꯅꯪꯅ ꯋꯥꯔꯤꯗ
ꯅꯠꯇꯦꯗ
ꯑꯥ ꯅꯣꯏꯗꯤ ꯐꯥꯗꯔꯁ ꯗꯦꯒꯤ ꯑꯥ ꯀꯔꯤꯅꯣ ꯏꯁꯩꯒꯨꯝꯕ ꯇꯝꯗꯕ꯭ꯔꯥ
ꯅꯣꯏꯗꯤ ꯅꯣꯏꯗꯤ ꯇꯝ ꯑꯩꯈꯣꯏꯗꯤ ꯋꯤꯃꯦꯟꯁꯤꯡꯒ ꯁ꯭ꯀꯨꯜꯗ ꯇꯧꯕꯅꯤ
ꯑꯩꯈꯣꯏ ꯈꯨꯟꯒꯤ ꯑꯩꯈꯣꯏ ꯈꯨꯟꯁꯨ ꯇꯝꯗꯕ ꯃꯥꯜꯂꯦ ꯍꯧꯖꯤꯛꯀꯥꯟ ꯃꯥꯗꯔꯁ ꯗꯦꯒꯤꯗꯤ ꯑꯗꯣ ꯇꯝꯃꯦ ꯑꯗꯨ ꯍꯧꯖꯤꯛꯀꯥꯟ ꯇꯝꯕꯗꯣ ꯐꯪꯗꯦ
ꯈꯪꯗꯦꯅꯦ ꯂꯥꯟꯒꯤ ꯃꯇꯝꯅꯤꯅ ꯏꯁꯩꯒ ꯇꯝꯅꯤꯡꯗ꯭ꯔꯦꯗ
ꯑꯗꯨ ꯅꯣꯏ ꯀꯩꯅꯣ ꯌꯨꯠꯀꯤ ꯁꯔꯚꯤꯁ ꯍꯧꯖꯤꯛ ꯐꯥꯁ ꯍꯧꯖꯤꯛꯀꯥꯟꯁꯨ ꯑꯗꯨꯝ ꯇꯧꯔꯤꯕ꯭ꯔꯣ
ꯌꯨꯠ ꯁꯥꯔꯚꯤꯁ ꯇꯧ ꯁ꯭ꯄꯦꯟ ꯁꯁꯄꯦꯟꯗꯦꯠ ꯇꯧꯈ꯭ꯔꯦ ꯏꯔꯥꯡ ꯂꯩꯕꯒꯤꯀꯣ ꯈꯔ ꯃꯇꯝ ꯈꯔ ꯉꯥꯏ ꯉꯥꯏꯈꯣ ꯍꯥꯏ ꯎꯝ
ꯀꯩꯅꯣ ꯇꯨꯃꯤꯟꯅ ꯑꯗꯨꯝ ꯂꯩꯕꯗꯣ
ꯍꯨꯝ
ꯅꯣꯏꯗꯤ ꯌꯨꯝꯒ ꯌꯨꯝꯗ ꯌꯨꯝꯗ
ꯂꯥꯡꯅꯤꯡꯗꯦꯕ
ꯅꯣꯏꯒꯤ ꯌꯨꯝ ꯕꯔ꯭ꯤꯁ ꯇꯧꯕ꯭ꯔꯣ
ꯗ꯭ꯔꯦ ꯑꯁꯤꯗꯁꯨ ꯂꯩꯅꯤꯡꯗ꯭ꯔꯦ
ꯑꯣ
ꯑꯗꯨꯅꯈꯣꯏ ꯑꯁ ꯑꯗꯨꯅ ꯀꯣ ꯑꯩꯗꯒꯤ ꯇꯥꯂꯦꯗ
ꯌꯨꯝ ꯄꯥꯜꯂꯣ ꯄꯥꯜꯂꯣ ꯌꯨꯝ ꯄꯥꯜꯂꯥꯒꯀꯣ ꯅꯣꯏ ꯅꯣꯏ ꯑꯗꯨꯝ ꯄꯥꯔꯒ ꯅꯣꯢꯒꯤ ꯍꯤꯔꯣꯒ
ꯇꯜꯂꯦ ꯇꯜꯂꯦ ꯑꯗꯨꯗꯣ ꯇꯜꯂꯦꯕ
ꯌꯨꯝ ꯄꯥꯜꯂ ꯌꯨꯝ ꯄꯥꯜꯂꯒ ꯂꯩꯕꯗꯣ ꯀꯅꯥꯅ ꯅꯨꯡꯉꯥꯏꯌꯦ ꯍꯥꯏꯕ꯭ꯔꯣ
ꯀꯗꯥꯢꯗꯥꯒꯤ ꯅꯪꯒꯤ ꯑꯣꯏꯔꯝꯅꯤ ꯅꯪ ꯄꯥꯟꯈ꯭ꯔꯣ
ꯁꯣꯏꯗꯕꯅꯤꯅꯦ ꯀꯔꯤꯒꯤ ꯌꯨꯝ ꯄꯥꯟ
ꯑꯗꯣ ꯀꯣꯏꯈ꯭ꯔꯣ ꯅꯪ ꯀꯣꯏꯔꯒ ꯁꯠ ꯂꯣꯡꯈ꯭ꯔꯣ
ꯅꯪ ꯅꯪ ꯀꯩꯅꯣ ꯅꯪꯒ ꯂꯩꯃꯤꯟꯅꯕ ꯅꯨꯄꯤꯗꯤ ꯂꯥꯛꯇꯕ꯭ꯔꯣꯅꯦ ꯁꯤ
ꯆꯠꯈꯔꯦ ꯍꯧꯖꯤꯛ
ꯑꯗꯨ ꯆꯠꯈ꯭ꯔꯦ
ꯎꯝ
ꯏꯁꯥꯅ ꯊꯣꯡꯅꯤ ꯍꯣꯔꯦꯟꯗꯤ
ꯌꯦꯟꯁꯥꯡꯔꯣ
ꯑꯥ ꯇꯥꯕ꯭ꯔꯥ
ꯀꯩ ꯍꯥꯏꯕꯅꯣ ꯀ꯭ꯔꯤ ꯍꯥꯏꯕ ꯍꯜꯂꯣ
ꯅꯪꯒꯤ ꯅꯦꯠꯋꯥꯛꯗꯣ ꯈꯔ ꯅꯨꯡꯉꯥꯏꯇꯕ ꯃꯥꯜꯂꯦꯀꯣ
ꯉꯥꯏꯈꯣꯀꯣ ꯑꯩ ꯊꯝꯃꯣ ꯑꯃꯨꯛ ꯇꯧꯔꯛꯀꯦ